ꯕ꯭ꯔꯣ ꯇꯥꯏ ꯇꯥꯏ ꯇꯥꯔꯦ ꯇꯥꯔꯦ ꯍꯧꯖꯤꯛꯇꯤ ꯇꯥꯔꯦ
ꯑꯃꯨꯛ ꯅꯣꯛꯄ ꯍꯧꯔꯣ ꯀꯣ
ꯅꯣꯛꯄꯤꯒꯦ
ꯅꯣꯛꯠꯅꯣꯈꯥꯏꯒꯗꯕꯅꯤ ꯍꯔꯥꯎꯊꯣꯛꯒꯗꯕꯅꯤ ꯆꯥꯡ
ꯁꯤ ꯁꯥꯡꯕꯅꯦ ꯀꯩꯅꯣ
ꯍꯣꯏ ꯍꯣꯏ ꯁꯤꯒꯨꯝꯕ ꯑꯐꯕ ꯆꯥꯟꯁ ꯐꯪꯕꯁꯦ ꯍꯔꯥꯎꯊꯣꯡꯒꯗꯕꯅꯦꯕ
ꯎꯝ ꯍꯔꯥꯎ ꯊꯣꯛꯀꯗꯕꯅꯦ ꯅꯪꯁꯨ ꯅꯣꯛꯊꯣꯛꯎ
ꯑ ꯍꯥ ꯍꯥ ꯍꯥ ꯍꯥ ꯇꯨꯝ ꯍꯧꯖꯤꯛ ꯊꯦꯡꯉꯦ ꯇꯨꯝꯅꯤꯡꯗ꯭ꯔꯤꯕꯣ
ꯇꯨꯝꯅꯤꯡꯗ꯭ꯔꯤꯗ ꯉꯁꯤ ꯑꯈꯣꯏ ꯍꯣꯏ ꯈꯔ ꯊꯦꯡꯉꯦ
ꯀꯩ ꯀꯩꯗꯧꯕꯩꯅꯣ ꯑꯦ ꯊꯦꯡꯉꯦ ꯏꯟꯁꯥꯡ ꯑꯍꯥꯎꯕ ꯆꯥꯕ ꯃꯥꯜꯂꯦ
ꯍꯥꯎꯗꯤ ꯁꯧꯒ꯭ꯔꯤꯒ ꯑꯥ ꯁꯧꯒ꯭ꯔꯤꯒ ꯀꯩꯅꯣ ꯁꯧꯒꯔꯤ ꯁꯧꯒꯔꯤ ꯁꯧꯒ꯭ꯔꯤ ꯀꯥꯡꯁꯣꯏ ꯑꯃꯒ ꯅꯨꯇ꯭ꯔꯤꯂꯒ ꯀꯥꯡꯍꯧ ꯑꯃꯒ ꯊꯥꯡꯖꯤꯡ ꯃꯦꯠꯄ ꯑꯃ
ꯑꯍꯥꯎꯕ ꯉꯥꯛꯇꯅꯤ ꯋꯥ ꯑꯍꯥꯎꯕ ꯉꯥꯛꯇꯅꯤꯍꯦ
ꯏꯅꯥꯎ ꯅꯨꯄꯥꯅ ꯊꯣꯡꯕꯅꯦ
ꯑꯦ ꯅꯅꯥꯎ ꯅꯅꯥꯎꯅꯨꯄꯥꯒ ꯂꯩꯕꯔ
ꯃꯥꯃꯥ ꯃꯄꯥꯒ ꯂꯩꯌꯦ
ꯃꯊꯦꯟꯗꯤ ꯃꯩꯅꯤꯒꯣ ꯃꯩ ꯆꯠꯂꯤ
ꯑꯥ ꯃꯩ ꯆꯠꯄ꯭ꯔꯣ ꯑꯗꯨꯗ ꯆꯤꯛꯀꯟꯒꯨꯝꯕ ꯌꯦꯟꯒꯨꯝꯕ ꯉꯥꯒꯨꯝꯕ ꯈꯔ ꯌꯥꯎꯔꯗꯤ
ꯍꯣꯏ ꯉꯥꯔꯧꯒꯤ ꯉꯥ ꯑꯌꯥꯏꯕꯒꯨꯝꯕ ꯑꯩꯗꯤ ꯆꯤꯛꯀꯟꯒꯨꯝꯕ ꯀꯌꯥ ꯆꯥꯅꯤꯡꯗꯦꯗ ꯀꯥꯡꯁꯣꯏꯒꯨꯝꯕꯅ ꯍꯥꯎꯋꯦ ꯁꯦ ꯏꯟꯖꯥꯡ ꯑꯍꯥꯎꯕ ꯌꯥꯎꯗ꯭ꯔꯁꯨꯀꯣ ꯀꯥꯡꯁꯣꯏꯒꯨꯝꯕ ꯇꯧꯔꯒ ꯑꯈꯣꯏ ꯃꯊꯦꯟ ꯀꯥꯡꯍꯧꯒꯨꯝꯕ ꯑꯗꯒꯤ ꯊꯥꯡꯖꯅꯤꯡꯉ ꯅꯪ ꯍꯧꯖꯤꯛꯀ ꯂꯦꯞꯄꯗꯣ ꯑꯗꯨꯒꯨꯝꯕ ꯂꯩꯗꯤ ꯑꯩꯗꯤ ꯑꯁ ꯆꯥꯛ ꯗꯥꯃ ꯆꯥꯅꯤ
ꯑꯩꯁꯨ ꯉꯁꯤ ꯗꯥꯃ ꯆꯥꯏ
ꯑꯗꯨꯒꯨꯝꯕ ꯇꯧꯔꯗꯤ ꯑꯩꯕꯨꯁꯨ ꯆꯥꯛ ꯆꯥꯁꯤꯡ ꯀꯧꯕꯤꯌꯣꯅꯦ ꯑꯝꯇ
ꯎꯝ ꯂꯥꯛꯑꯣ ꯍꯧꯖꯤꯛ ꯂꯩꯔꯤꯌꯦ ꯁꯥꯥꯛꯁꯨ ꯂꯩꯥꯏꯔꯤ ꯏꯟꯁꯥꯡꯁꯨ ꯂꯩꯥꯏꯔꯤꯌꯦ
ꯁꯣ ꯂꯣꯜꯂꯝꯃꯅꯤ ꯂ
ꯑꯩꯈꯣꯏꯒꯤ ꯍꯧꯖꯤꯛꯀꯥꯟ ꯁꯣ ꯂꯣꯟꯗ꯭ꯔꯦ ꯃꯄꯨ ꯃꯃꯥ ꯃꯄꯥ ꯂꯩꯇꯕꯒꯤ ꯁꯣꯕꯨꯗꯤ ꯂꯣꯟꯗꯦ ꯃꯅꯨꯡꯒꯤꯗꯤ ꯂꯣꯟꯗꯤ ꯂꯣꯟꯅꯤ
ꯍꯨꯔꯥꯝꯕ ꯆꯪꯒ ꯅꯣꯏ ꯂꯣꯏ ꯄꯨꯈ꯭ꯔꯗꯤ ꯐꯔꯛꯇꯅꯤ ꯍꯥꯏ ꯑꯗꯨꯗꯤ
ꯑ ꯀꯅꯥꯅ ꯄꯨꯕ ꯉꯝ
ꯑꯦ ꯃꯤ ꯍꯧꯖꯤꯛ ꯍꯧꯖꯤꯛꯀꯥꯟꯁꯦ ꯃꯇꯝꯁ ꯌꯥꯝ ꯐꯠꯇ꯭ꯔꯦꯅꯦ
ꯑꯦ ꯑꯩꯈꯣꯏꯁꯨ ꯃꯤꯅꯦ ꯀꯩꯅꯣ ꯃꯣꯏꯁꯨ ꯃꯤꯅꯦ ꯑꯩꯈꯣꯏꯁꯨ ꯃꯤꯅꯦ ꯃꯤ ꯉꯥꯛꯛꯇꯅꯦ ꯀꯩꯅꯣ ꯉꯝꯅ ꯉꯝꯕ ꯇꯥꯟꯅꯒ
ꯁꯤ ꯏꯁ ꯋꯥꯔꯤꯗꯤ ꯑꯩꯈꯣꯏꯁꯨ ꯃꯤꯅꯤ ꯃꯣꯏꯁꯨ ꯃꯤꯅꯤ ꯑꯦ ꯑꯈꯣꯏ ꯆꯦꯜꯂ ꯂꯣꯢꯔꯦ ꯀꯥꯏꯌꯣ
ꯑꯦ ꯆꯦꯂꯣꯏꯌꯦ ꯍꯥꯠ ꯇ ꯉꯥꯡꯒꯅꯤ
ꯎꯝ ꯌꯥꯝꯅ ꯀꯩ ꯍꯥꯏꯁꯤꯔꯥ ꯀꯤꯒꯟꯗꯕ ꯃꯥꯜꯂꯦꯀꯣ
ꯃꯤꯕꯨ ꯍꯨꯒꯦ ꯂꯥꯛꯔꯗꯤ ꯑꯩꯈꯣꯏ ꯃꯄꯨꯅ ꯍꯥꯠ ꯀꯗꯕꯅꯤ ꯀꯩꯅꯣ
ꯆꯁꯨ ꯋꯥꯔꯤꯒꯨ ꯂꯥꯛꯑꯒꯗꯤ ꯑꯩ ꯈꯔ ꯂꯥꯎ ꯂꯥꯎꯔ ꯃꯪꯒꯥ ꯀꯥꯏꯗꯩꯅꯣ ꯆꯣꯡꯊꯕ꯭ꯔꯥ ꯆꯦꯟꯕ꯭ꯔꯥ ꯀꯩꯅꯣꯝ ꯇꯧꯗꯧ ꯃꯥꯥꯂꯦ ꯅꯪꯉꯤꯁꯤꯗꯤ
ꯆꯦ ꯆꯣꯞꯄ ꯇꯔꯦ
ꯑꯣ ꯑꯪ ꯅꯪ
ꯑ ꯂꯥꯛꯔꯗꯤ ꯐꯖꯅꯤ
ꯕꯖꯥꯔ ꯀꯥꯔꯨꯗ꯭ꯔꯕꯣ ꯉꯁꯤꯗꯤ
ꯀꯥꯗ꯭ꯔꯦ ꯉꯁꯤꯗꯤ ꯇꯣꯑꯦ
ꯑ ꯑꯗꯨꯗꯤ ꯀꯩꯗꯧ ꯂꯩꯔꯕ ꯀꯩꯗꯧ ꯂꯩꯔꯕ ꯑꯗꯨꯗꯤ ꯅꯨꯡ ꯅꯨꯃꯤꯠ ꯆꯨꯞꯄ ꯑꯃ
ꯐꯤ ꯇꯨꯔꯒ ꯂꯩꯔꯦ
ꯑꯣ ꯏꯁ ꯑꯗꯨꯗꯤ ꯐꯨꯔꯤꯀꯩꯀꯥ ꯂꯣꯢ ꯇꯨ ꯍꯩꯔꯦ ꯍꯩꯔꯦꯅꯦꯀꯣ ꯑꯗꯨꯗꯤ ꯍꯩ ꯍꯩꯔꯕ ꯃꯥꯜꯂꯦꯗ ꯑꯩꯒꯤꯁꯨ ꯑꯃꯈꯛ ꯇꯨꯕꯤꯌꯨꯅꯦ
ꯀꯦꯑꯕ
ꯍꯩꯑꯦ ꯍꯩꯗ ꯅꯆꯤꯟ ꯊꯤꯅꯨꯗ
ꯍꯩꯗꯤꯌꯦ
ꯍꯌꯦꯡꯗꯤ ꯀꯩꯅꯣ ꯆꯠꯀꯗ꯭ꯔꯣ ꯆꯥꯔꯖ ꯀꯥꯒꯗ
ꯍ ꯀꯅꯦ ꯀꯥꯒꯅꯤ
ꯈꯪꯗꯦ ꯆꯠꯁꯤꯔ ꯆꯠꯂꯣꯢꯁꯤꯔ ꯈꯪꯗꯦꯅꯦ ꯏꯅꯥꯎꯁ ꯄꯨꯡ ꯇꯔꯥꯗꯕꯨꯗꯤ ꯉꯥꯢꯗꯣꯏꯅꯦ ꯑꯗꯣ ꯈꯪꯗꯦꯅꯦ ꯗꯌꯨꯇꯤ ꯁꯤ ꯂꯣꯏꯔꯒ ꯍꯦꯛꯇ ꯆꯥꯛ ꯆꯥ ꯇꯣꯛꯑꯒ ꯀꯩꯅꯣ ꯇꯧꯔꯒ ꯆꯪꯉꯗꯤꯀꯣ ꯍꯦꯛꯇ ꯇꯨꯝꯅꯤꯡꯉꯦꯕꯀꯣ ꯑꯩꯈꯣꯏꯗꯤ ꯐꯖꯅ ꯇꯨꯝꯗꯕꯅꯤꯅꯀꯣ
ꯅꯪ ꯉꯁꯤꯗꯤ ꯅꯥꯏ ꯅꯥꯢꯠ ꯇꯥꯕ꯭ꯔꯣ
ꯍꯧꯖꯤꯛꯁꯨ ꯂꯩꯗ ꯄꯨꯡ ꯑꯅꯤꯗ ꯂꯣꯏꯔꯒ ꯉꯍꯥꯛꯇꯪ ꯇꯨꯝꯃꯨꯔꯒ ꯍꯌꯦꯡ ꯑꯌꯨꯛ ꯉꯟꯇꯥꯃꯨꯛ ꯊꯣꯛ ꯇꯨꯢꯅꯦ
ꯑꯗꯨꯅ ꯋꯥꯏꯗ ꯃꯤꯈꯥ ꯍꯣꯏ
ꯅꯣꯏ ꯅꯨꯃꯤꯠ ꯀꯌꯥ ꯅꯨꯃꯤꯠ ꯑꯃꯗ ꯄꯨꯡ ꯀꯌꯥ ꯀꯌꯥ ꯊꯕꯛ ꯇꯧꯕꯒꯦ ꯍꯦ
ꯄꯨꯡ ꯅꯤꯄꯥꯜ ꯇꯧꯋꯦ ꯑꯝ ꯑꯝ ꯃꯔꯤ ꯃꯔꯤ ꯇꯧꯕꯀꯣ
ꯑꯁ ꯅꯣꯏ ꯌꯥꯝ ꯋꯥꯏꯗ ꯃꯤꯈꯥ ꯂꯩꯕ ꯍꯥꯏꯁꯦ ꯅꯨꯡꯉꯥꯏꯕ ꯊꯕ ꯎꯝ ꯅꯨꯡꯉꯥꯏꯕ ꯊꯕꯛ ꯅꯠꯇꯦꯅꯦ
ꯅꯨꯡꯉꯥꯏꯕ ꯊꯕꯛꯅꯦ ꯀꯩꯅꯣ ꯐꯝ ꯐꯝꯃꯒ ꯆꯥꯕ ꯍꯥꯏꯁꯦ ꯅꯣꯏꯅꯦ
ꯀꯥꯏꯗꯩꯅꯣ ꯐꯝ ꯐꯝ ꯆꯥꯕ
ꯐꯝꯕ ꯂꯦꯞꯄ ꯐꯝꯕ ꯂꯦꯞꯄ ꯄ ꯆꯠꯄ ꯈꯣꯠꯄ ꯅꯣꯏ ꯅꯪ ꯅꯣꯏꯒꯤ ꯊꯕꯛꯅꯤꯗꯅ
ꯐꯝꯕ ꯂꯦꯞꯄ ꯆꯠꯄ ꯈꯣꯠꯄ ꯃꯔꯛ ꯃꯔꯛꯇ ꯈꯣꯟꯊꯤ ꯊꯤ ꯊꯤꯅ ꯆꯥꯕ ꯑꯗꯨꯅꯤ ꯑꯈꯣꯏꯗꯤ
ꯅꯪꯒꯤ ꯊꯕꯛꯀꯤ ꯃꯇꯨꯡ ꯏꯟꯅ ꯆꯥꯕꯅꯤ ꯀꯩꯅꯣ ꯍꯥ ꯊꯕꯛꯇꯣ ꯐꯖꯅ ꯁꯨꯔꯣ ꯗ꯭ꯌꯨꯇꯤꯗ ꯐꯖꯅ ꯆꯥꯡ ꯅꯥꯏꯅ ꯀꯥꯔꯣ ꯑꯗꯨ ꯑꯣꯏꯔꯗꯤ ꯀꯅꯥꯅ ꯅꯪꯉꯣꯟꯗ ꯍꯥꯏꯗꯧꯔꯤꯒꯦ ꯅꯪꯅ ꯆꯨꯝꯃꯗꯤ
ꯈꯪꯗꯦꯗ ꯅꯪ ꯈꯪꯗꯦ ꯇꯧꯅꯦ ꯅꯪꯁꯨ ꯑꯝꯇ ꯌꯥꯎꯒꯦꯔꯣ
ꯌꯥꯎꯒꯦ ꯑꯩꯁꯨ ꯌꯥꯎꯒꯦ ꯌꯥꯎꯕꯒꯤ ꯆꯥꯡꯁ ꯂꯩꯗꯦ ꯊꯕꯛ ꯚꯦꯀꯦꯟꯁꯤꯒꯨꯝꯕ ꯂꯩꯔꯒ ꯍꯥꯏꯔꯛꯑꯣ ꯌꯥꯎꯒꯦ
ꯍꯥꯡꯉꯦ ꯂꯥꯛꯑꯣꯅꯦ
ꯑꯁ ꯄꯩꯁꯥ ꯀꯌꯥ ꯄꯤꯔꯒ ꯆꯪꯗꯣꯏꯅꯣ
ꯑꯁ ꯑꯩ ꯑꯩꯒꯤ ꯂꯤꯁꯤꯡ ꯆꯥ ꯊꯛꯅꯕ ꯂꯤꯁꯤꯡ ꯃꯔꯤ ꯃꯉꯥꯇꯪ ꯑꯗꯨ ꯄꯤꯌꯨꯅꯦ ꯌꯥꯔꯦꯅꯦ
ꯑꯁ ꯍꯦꯍꯦ ꯑꯁꯦꯡꯕꯅꯦ
ꯅꯪꯅ ꯍꯥꯞꯄꯁꯨ ꯉꯝꯁꯨ ꯉꯝꯃꯣꯏꯗꯕꯗ
ꯌꯥꯝꯃꯤ ꯂꯥꯛꯑꯣ ꯂꯤꯁꯤꯡ ꯃꯔꯤ ꯃꯉꯥ ꯆꯥꯊꯛꯕ ꯄꯤꯔꯣ ꯂꯣꯏꯔꯦ ꯀꯩꯅꯣ
ꯑꯩ ꯃꯤ ꯅꯪꯒꯨꯝꯕ ꯃꯤ ꯃꯌꯥꯝꯅ ꯉꯝꯃꯤ ꯉꯝꯃꯤ ꯂꯤꯁꯤꯡ ꯃꯔꯤ ꯃꯉꯥ ꯉꯥꯛꯄꯤꯌꯣ ꯍꯥꯏꯔꯗꯤ ꯃꯤ ꯃꯌꯥꯝ ꯂꯥꯛꯑꯅꯤ
ꯃꯤ ꯃꯌꯥꯝ ꯃꯤ ꯑꯇꯣꯞꯄ ꯃꯤ ꯌꯥꯝ ꯌꯥꯝ ꯂꯧꯗ꯭ꯔꯦ ꯅꯪ ꯑꯣꯏꯕꯒꯤ ꯂꯤꯁꯤꯡ ꯃꯔꯤ ꯃꯉꯥꯇꯪ ꯄꯤꯔꯝꯃꯣ ꯍꯥꯏꯕꯅꯤ ꯃꯤ ꯑꯇꯣꯞꯄꯔꯤꯗꯤ ꯂꯥꯛ ꯂꯥꯛ ꯍꯥꯏꯈ꯭ꯔꯅꯤꯍꯦ
ꯑꯦ ꯊꯥꯖꯗ꯭ꯔꯦ ꯄꯩꯁꯥ ꯃꯥꯡꯅꯤꯡꯉꯥꯏ ꯊꯕꯛ ꯑꯣꯏꯔꯝꯒꯅꯤ
ꯄꯩꯁꯥ ꯃꯥꯡꯑꯣꯏꯍꯦ ꯅꯕꯨꯡ ꯑꯩꯅ ꯇꯧꯕ ꯊꯕꯛ ꯄꯨ ꯅꯣꯏ ꯃꯥꯡꯅꯕ ꯑꯝꯇ ꯁꯤꯜꯂꯣꯏꯍꯦ
ꯑꯦ ꯅꯪꯅ ꯍꯥꯞꯄ ꯉꯝꯗꯧ ꯃꯥꯟꯗꯦ ꯊꯥꯖꯗꯤꯌꯦ
ꯑꯁ ꯊꯥꯖꯗꯗꯤ ꯊꯥꯖꯗꯗꯤ ꯇꯣꯛꯑꯣꯁꯦ ꯍꯌꯦꯡ ꯆꯥꯔꯁꯤ ꯍꯌꯦꯡ ꯆꯥꯔꯖ ꯀꯥꯕ ꯂꯣꯏꯔꯒ ꯀꯥꯏ ꯀꯥꯏꯗ ꯀꯣꯏꯔꯨꯒꯦ ꯍꯥꯏꯅꯣ ꯀꯣꯏꯔꯣꯏꯗ꯭ꯔꯣ
ꯀꯣꯏꯔꯣꯏꯗ ꯀꯥꯏ ꯀꯣꯏꯗꯣꯏꯅꯣ
ꯀꯣꯏꯔꯣ ꯀꯩꯅꯣ ꯑꯦ ꯀꯩꯅꯣꯗꯨꯗ
ꯑꯗꯨꯅꯅꯦ ꯀꯩꯅꯣꯗ ꯅꯤꯡꯊꯧ ꯀꯥꯕꯗ ꯀꯩꯅꯣ ꯁꯩꯊꯦꯟ ꯆꯔꯁ ꯆꯪ
ꯑꯩ ꯅꯤꯡꯊꯧꯀꯥꯕꯗ ꯑꯩ ꯊꯕꯛ ꯂꯩꯅꯦ
ꯀꯩ ꯊꯕꯛꯂꯩꯒꯦꯕ ꯅꯠꯇꯦ ꯅꯨꯡꯊꯤꯟꯗ ꯅꯠꯇꯦ ꯀꯩꯅꯣꯗ ꯅꯨꯡ ꯅꯨꯡꯗꯥꯡ ꯋꯥꯏꯔꯝꯗ
ꯅꯨꯡꯗꯥꯡ ꯋꯥꯏꯔꯝ ꯑꯗꯨꯁꯨ ꯊꯕꯛ ꯂꯩ ꯊꯕꯛ ꯉꯥꯛꯇꯅꯦ ꯑꯈꯣꯏꯗꯤ ꯐ꯭ꯔꯤꯗꯒ ꯂꯩꯇꯦꯍꯦ ꯁꯨꯇꯤ ꯍꯣꯏ ꯌꯦꯡꯉꯁꯦ ꯁꯪꯉꯒ ꯁꯪꯉꯦꯀꯣ
ꯑꯩꯈꯣꯏꯅꯦ ꯑꯥꯏ ꯇꯤ ꯑꯥꯔ ꯆꯠꯇꯣꯏꯅꯦꯕꯀꯣ ꯑꯥꯏ ꯇꯤ ꯌꯥꯏ ꯆꯠꯄꯗꯣ ꯊꯧꯔꯛꯄ ꯃꯇꯝ ꯑꯗꯨꯝ ꯆꯠꯇꯣꯏ ꯆꯠꯅꯕ ꯍꯥꯏꯕꯅꯤ
ꯍꯣꯏ ꯌꯦꯉꯁꯦ ꯅꯪꯉꯗꯤ ꯅꯪ ꯅꯣꯏ ꯂꯣ ꯂꯣꯏꯅꯕ ꯇꯥꯏꯃꯤꯡꯗꯣ ꯅꯪꯉꯒ ꯅꯪꯉꯦ ꯅꯪꯗ꯭ꯔꯒ ꯅꯪꯗ꯭ꯔꯦ ꯀꯣ
ꯍꯩꯅꯧꯗꯣ ꯃꯨꯜꯂꯝꯃꯅꯤ ꯍꯥꯏꯕ
ꯅꯪꯥꯟ ꯑꯩ ꯆꯪꯕꯗ ꯑꯍꯥꯎꯕ ꯍꯦꯛꯄ ꯍꯦꯛꯑꯒ ꯑꯈꯣꯏ ꯕꯔꯥꯗ ꯄꯨꯔꯛꯄ ꯄꯣ ꯍꯥꯎꯋꯦ ꯍꯥꯎꯋꯦ ꯑꯁ ꯂꯣꯏ ꯆꯥꯊꯣꯛꯎꯈ꯭ꯔꯦ
ꯍꯩꯅꯧꯁꯤ ꯍꯩꯅꯧꯁꯨ ꯀꯌꯥ ꯄꯥꯟꯗꯕꯅꯤꯅ ꯍꯟꯗꯛ ꯃꯃꯥꯡꯗꯤ ꯃꯃꯥꯡꯗ ꯌꯥꯝ ꯄꯥꯜꯂꯝꯃꯦꯕꯀꯣ ꯍꯟꯗꯛꯇꯤ ꯑꯈꯣꯏꯒꯤ ꯃꯁꯥ ꯈꯔ ꯊꯥꯗꯠꯄ ꯀꯛꯄ ꯑꯗꯒꯤ ꯌꯥꯟꯊꯠꯄ ꯇꯧꯕꯒꯤꯅꯦ ꯀꯌꯥ ꯄꯥꯟꯗ꯭ꯔꯦ
ꯎꯝ ꯅꯨꯡꯉꯥꯏꯇꯦ ꯑꯗꯨꯗꯤ ꯑꯗꯨꯗꯤ ꯅꯣꯏ ꯕꯦꯝꯒꯤ ꯍꯩꯅꯧ ꯑꯣꯏꯅ ꯄꯨꯔꯛ
ꯂꯧꯕ ꯂꯥꯛꯑꯣ ꯍꯧꯖꯤꯛ ꯑꯥ ꯍꯣꯏ ꯂꯥꯛꯄ ꯁꯥꯉꯗꯤ ꯄꯨꯔꯛ ꯀꯦꯅꯦ ꯑꯩ ꯑꯁ ꯆꯠꯊꯣꯛꯄ ꯍꯦꯛꯇ ꯁꯪꯗꯦꯅꯦ ꯁꯪꯕ ꯇꯥꯏꯃꯤꯡꯗꯨꯁꯨ ꯊꯕꯛ ꯑꯇꯣꯞꯄ ꯍꯦꯛꯇ ꯂꯩꯁꯜꯂꯦ ꯎꯝ
ꯁꯪꯕ ꯇꯥꯝꯃꯤꯡ ꯗꯨꯁꯨ ꯇꯨꯝꯅꯤꯉꯦ ꯍꯥꯏꯌꯣ
ꯁꯪꯕ ꯇꯥꯏꯃꯤꯡꯗꯁꯨ ꯈꯔ ꯈꯔ ꯄꯣꯊꯥꯕ ꯑꯗꯒꯤ ꯁꯨꯇꯤ ꯅꯨꯃꯤꯠꯇꯒꯅ ꯊꯕꯛ ꯍꯦꯛ ꯈꯔ ꯅꯩꯁꯤꯜꯂꯛꯀꯅꯦꯕ ꯐ꯭ꯔꯤ ꯐ꯭ꯔꯤꯁꯦ ꯏꯐꯪ ꯐꯪꯗ꯭꯭ꯔꯦꯗ ꯑꯗꯨꯅ ꯑꯗꯨꯅ ꯋꯥꯔꯦ ꯑꯩ ꯅꯨꯄꯤ ꯀꯣꯏ ꯅꯨꯄꯤ ꯀꯣꯏꯕꯗ ꯀꯥꯏꯗꯩꯅꯣꯐꯝ ꯑꯗꯨꯐꯥꯎ ꯁꯪꯗꯦ ꯅꯨꯄꯤ ꯀꯣꯏꯕꯗꯤ ꯂꯥꯏꯔꯤꯗ
ꯅꯆꯤꯟ ꯊꯤꯒꯅꯨ ꯅꯨꯄꯤꯗ ꯗꯥꯃꯗꯃ ꯀꯣꯏꯔꯝꯒꯅꯤ
ꯑꯩ ꯑꯩ ꯅꯕꯨꯡ ꯑꯩꯕꯨ ꯀꯩꯅꯣ ꯅꯨꯄꯤꯗꯃ ꯀꯣꯏꯔꯝꯃꯅꯤ ꯆꯩ ꯆꯥꯅꯤꯕ ꯅꯨꯄꯤ ꯀꯣꯏꯕ ꯑꯈꯣꯗꯤ ꯅꯨꯄꯤ ꯀꯣꯏꯕ ꯍꯩ
ꯅꯆꯤꯟ ꯊꯤꯕ ꯋꯥ ꯉꯥꯡꯂꯛꯀꯅꯨ ꯇꯥꯅꯤꯡꯗꯦ
ꯁꯦꯡꯕꯅꯦ ꯅꯨꯄꯤ ꯀꯣꯏꯕ ꯍꯩꯇꯦ
ꯇꯅꯤꯡꯗꯦ
ꯎꯝ ꯅꯣꯏ ꯈꯨꯟꯒꯤ ꯃꯤ ꯑꯗꯨꯝ ꯂꯥꯛꯏꯕꯣ ꯁ꯭ꯋꯥꯏꯗ
ꯍꯥꯥ
ꯅꯣꯏ ꯈꯨꯟꯒꯤ ꯃꯤꯅꯦ ꯁ꯭ꯋꯥꯏꯗꯦ ꯑꯗꯨꯝ ꯂꯥꯛꯏꯔꯕ
ꯂꯥꯛꯑꯦ
ꯅꯣꯏ ꯈꯨꯟ ꯆꯠꯂꯔꯣꯏꯗ꯭ꯔꯣ
ꯀꯩꯗꯧꯕꯒꯤ ꯆꯠꯇꯣꯏꯅꯣ ꯊꯕꯛ ꯂꯩꯇꯦ
ꯊꯕꯛ ꯂꯩꯇ꯭ꯔꯁꯨ ꯍꯥꯏꯗꯤ ꯂꯧ ꯁꯨꯕ ꯈꯣꯠꯄ
ꯍꯩꯅꯧꯗꯣ ꯂꯧꯗꯣ ꯂꯤꯡꯗꯕꯅꯤꯅ ꯀꯣ
ꯅꯣꯏ ꯂꯧꯂꯤꯡꯗ꯭ꯔꯕ ꯂꯧ ꯂꯤꯡꯗꯕ꯭ꯔꯥ ꯑꯈꯣꯏ ꯀꯩ ꯍꯥꯏꯁꯦ ꯄꯥꯐꯦꯟ ꯍꯥꯏꯔꯦ
ꯑꯥ ꯑꯗꯨ ꯑꯗꯨ ꯑꯗꯨ ꯇꯧꯋꯦ
ꯑꯗꯨ ꯑꯣꯏꯔꯁꯨ ꯂꯧ ꯍꯨꯟꯕ ꯂꯣꯏꯔꯒꯗꯤ ꯅꯥꯄꯤ ꯃꯟꯕ ꯈꯣꯠꯄ ꯑꯗꯨꯝ ꯂꯣꯏꯖꯔꯝꯒꯅꯤ
ꯅꯥꯄꯤ ꯑꯃ ꯂꯩꯌꯦ ꯍꯤꯗꯥꯛ ꯀꯥꯞꯇꯣꯏꯅꯦ
ꯎꯝ ꯌꯥꯝ ꯌꯥꯝ ꯐꯩꯅꯦ ꯈꯣꯏꯗꯤ ꯂꯧ ꯂꯤꯡꯉꯦ ꯌꯥꯝꯗꯦ
ꯑꯈꯣꯏ ꯂꯧ ꯂꯤꯡꯅꯤꯡꯉꯥꯏꯗꯣ ꯃꯤ ꯂꯩꯇꯕꯒꯤꯅꯦ ꯃꯤ ꯃꯤ ꯂꯩꯇꯕꯒꯤ ꯀꯩꯅꯣ ꯄꯥꯝꯐꯦꯟꯗꯣ ꯇꯧꯔꯤꯅꯦ ꯃꯤ ꯂꯩꯔꯗꯤ ꯂꯤꯡꯗꯧꯅꯦ
ꯄꯝꯐꯦꯟꯁꯤ ꯆꯨ ꯀꯣꯛꯑꯒꯅꯨ ꯍꯤꯗꯥꯛ ꯐꯖꯅ ꯀꯥꯞꯇ꯭ꯔꯗꯤ ꯅꯥꯄꯤ ꯌꯥꯝ ꯍꯧꯋꯦ ꯍꯥꯏꯕꯅꯤꯅ
ꯂꯥꯁ ꯏꯌꯥꯔꯗꯁꯨ ꯑꯩꯈꯣꯏ ꯀꯩꯅꯣ ꯄꯝꯐꯦꯟ ꯇꯧꯋꯦꯕꯀꯣ ꯑꯗꯨ ꯑꯈꯣꯏ ꯀꯩꯅꯣ ꯑꯥ ꯂꯧ ꯀꯩꯅꯣꯠ ꯅꯥꯄꯤ ꯐꯣꯏꯗꯕꯗꯣ ꯑꯗꯨ ꯆꯠꯇ ꯑꯈꯣꯏ ꯆꯠꯇꯤꯌꯦ ꯍꯤꯗꯥꯛ ꯀꯥꯞꯄꯦ
ꯐꯩꯌꯦ ꯐꯩꯌꯦ ꯑꯩ
ꯑꯗꯨꯕꯨ ꯀꯩꯅꯣ ꯇꯧꯕꯗꯨꯗꯤ ꯆꯠꯂꯦ
ꯑꯩꯁꯨ ꯌꯨꯝꯗ ꯆꯠꯅꯤꯡꯉꯤꯅꯦ ꯉꯥ ꯐꯥꯕꯗꯣ ꯌꯥꯝ ꯌꯥꯝ ꯅꯨꯡꯉꯥꯏꯕꯅꯦ
ꯅꯪ ꯀꯣꯟꯗ ꯀꯥꯏ ꯀꯥꯏ ꯀꯥꯏꯗ ꯀꯥꯏꯔꯦ ꯉꯥ ꯐꯥꯗꯣꯏꯅꯣ ꯇꯨꯔꯦꯟꯗ ꯏꯆꯥꯎ ꯑꯗꯨ ꯀꯃꯥꯏꯅ ꯐꯥꯗꯣꯏꯅꯣ
ꯇꯨꯔꯦꯟ ꯏꯁꯤꯡ ꯆꯥꯎꯔꯒ ꯈꯣꯏ ꯆꯣꯞꯄꯤ ꯑꯗꯨꯒ ꯏꯊꯝꯊꯥ ꯏꯁꯤꯡ ꯊꯦꯟꯕ ꯃꯇꯝ ꯃꯇꯝꯗꯅ ꯄꯟꯗꯣ ꯇꯧꯔꯒ ꯑꯗꯨꯝ ꯐꯥꯏꯌꯦ ꯅꯣꯏ ꯐꯥꯕ ꯑꯗꯨꯝ ꯆꯠꯄ꯭ꯔꯕ
ꯑꯩꯈꯣꯏꯗꯤ ꯇꯨꯔꯦꯟꯗꯣ ꯑꯅꯤ ꯂꯩꯗꯅ
ꯅꯣꯏꯅꯦ ꯑꯅꯤ ꯂꯩꯕꯗꯣ ꯑꯆꯧꯕꯗꯨꯅꯤ ꯍꯥꯏꯖꯩ
ꯑꯅꯤꯃ ꯆꯧꯋꯦ ꯅꯣꯏꯗꯤ ꯑꯅꯤ ꯄꯨꯟꯁꯤꯜꯂꯕꯅꯤꯅ ꯂꯣꯏ ꯆꯥꯎꯋꯦꯗꯅ ꯑꯩ ꯁꯤꯡꯗꯣ ꯑꯈꯣꯏꯗꯤ ꯑꯅꯤꯅꯤꯗꯅ ꯑꯈꯣꯏꯗꯤ ꯑꯅꯤ ꯑꯅꯤꯃꯛ ꯆꯠꯄ ꯌꯥꯏ
ꯉꯥ ꯐꯥꯕ ꯪ ꯉꯥꯥꯕ ꯉꯥ ꯐꯥꯗ꯭ꯔꯣ ꯌꯨꯝꯗ ꯂꯩꯔꯤꯉꯩꯗꯒ
ꯑ ꯃꯤ ꯆꯠꯃꯤꯟꯅ ꯑꯗꯨꯕ ꯃꯤ ꯂꯩꯗꯦ ꯐꯅꯤꯡꯉꯦ ꯃꯤ ꯂꯩꯇꯦ
ꯑꯈꯣꯏꯗꯤ ꯒꯥꯔꯤꯒꯥꯁꯦ ꯊꯑꯣꯏꯅ ꯊꯧꯒꯜꯂꯒ ꯑꯥ ꯅꯣꯏ ꯅꯣꯏꯔꯣꯝꯒꯤꯗꯣ ꯑꯥ ꯃꯊꯛꯇ ꯆꯠꯂꯒ ꯑꯗꯨꯝ ꯐꯥꯕꯅꯦ ꯄꯟꯗ ꯇꯧꯔꯦꯗꯅ ꯄꯟꯕ ꯇꯧꯔꯒ ꯕ꯭ꯂꯤꯆꯤꯡ ꯄꯥꯎꯗꯔꯒ ꯊꯥꯗꯔꯅꯤ ꯑꯁ
ꯍꯧꯖꯤꯛ ꯀꯥꯟꯁꯤꯗꯤ ꯚꯣꯠ ꯀ ꯍꯧꯖꯤꯛ ꯀꯥꯟꯁꯤꯗꯤ ꯚꯣꯠ ꯊꯥꯗꯕ ꯌꯥꯗ꯭ꯔꯕꯅꯦ
ꯊꯥꯗꯕ ꯌꯥꯏ ꯃꯇꯦꯛ ꯃꯇꯦꯛꯗꯤ ꯊꯥꯗꯩꯕ ꯌꯥꯏ ꯑꯩꯈꯣꯏꯒꯤ ꯃꯄꯨꯝꯗꯨ ꯇꯨꯔꯦꯟ ꯃꯄꯨꯝꯗꯨ ꯇꯧ ꯇꯧꯕ ꯌꯥꯗꯥ ꯍꯥꯏꯕ ꯋꯥꯥꯅꯤꯗꯦ
ꯅꯍꯥꯟ ꯐꯥꯏꯟ ꯊꯤꯈ꯭ꯔꯕꯅꯦ